ꯂꯣ
ꯇꯥꯔꯕꯣ ꯎꯝ ꯇꯥꯔꯦ ꯇꯥꯔꯦ ꯎꯝ
ꯅ ꯍꯥꯏ ꯅꯪꯅ ꯑꯃꯨꯛ ꯐꯣꯟ ꯇꯧꯖꯤꯟ ꯂꯛꯏ ꯅꯪꯅ ꯇꯥꯗꯦ
ꯑ ꯅꯪꯅ ꯌꯥꯔꯦꯅ ꯍꯥꯏꯔꯤꯅꯦ
ꯃꯥꯅ ꯃꯦꯁꯦꯁ ꯀꯩꯀꯩ ꯊꯥꯔꯒ ꯐꯪ ꯌꯥꯗ꯭ꯔꯕ ꯅꯣꯏ ꯇꯠꯈꯔꯦ ꯀꯩꯅꯣ ꯃꯌꯥꯝ ꯑꯗꯨꯒ
ꯑꯣ ꯀꯩꯅꯣꯗꯣ ꯑꯩꯈꯣꯏ ꯑꯕꯣꯛ ꯑꯃꯨꯛ ꯂꯥꯛꯑꯒ ꯋꯥꯔꯤ ꯁ ꯁꯥꯅ ꯂꯩꯔꯕ ꯌꯨꯝꯒꯤ ꯋꯥꯔꯤ ꯁꯥꯕ ꯑꯗꯨꯗꯨꯒꯤ ꯆꯥꯛꯇꯣ ꯆꯥꯕ ꯌꯥꯗ꯭ꯔꯦ ꯗ ꯆꯥꯛꯇ ꯊꯥꯡꯗꯣꯛꯎꯔꯕꯅꯤꯅ ꯆꯥꯛꯇꯣ ꯆꯥꯕ ꯌꯥꯗ꯭ꯔꯦ ꯋꯥꯔꯤ ꯁꯥꯔꯦ ꯃꯥ ꯄꯩꯁꯥꯆꯣꯏꯕ ꯂꯧ ꯂꯥꯛꯄ ꯑꯗꯨꯒꯤ ꯃꯥꯅ ꯍꯌꯦꯡꯁꯤꯅ ꯍꯌꯦꯡꯁꯤꯡꯒꯦꯅ ꯃꯥꯅ ꯕꯦꯒ ꯇꯔꯥꯉꯋꯥ ꯍꯥꯞꯄꯤꯔꯛꯑꯒꯦ ꯊꯥꯔꯛꯑꯒꯦ ꯑꯌꯨꯛꯇꯅ ꯍꯥꯏꯔꯝꯃꯦ ꯑꯗꯨꯏ ꯋꯥꯔꯤꯗꯣ ꯁꯥꯕꯗꯨ ꯌꯥꯗꯗꯅꯤꯅꯦ ꯑꯗꯨ ꯃꯣꯏꯗꯨ ꯆꯥꯔꯤ ꯑꯩ ꯍꯥꯟ ꯇꯧꯔꯛꯏꯅꯦ
ꯑꯗꯨ ꯐꯥꯅ ꯇꯧꯔꯒꯦ ꯉꯣꯠꯂꯒꯦ ꯍꯥꯏꯔ ꯇꯧꯔꯗꯤ ꯇꯥꯕ꯭ꯔꯣ
ꯑꯗꯨꯗ ꯑꯩꯈꯣꯏꯗꯤ ꯑꯩꯈꯣꯏꯅ ꯋꯥꯔꯤ ꯁꯥꯔꯤꯉꯩꯗ ꯐꯣꯟ ꯇꯧꯁꯤꯜꯂꯛꯄꯗꯣ ꯀꯩꯝ ꯇꯧꯗ ꯑꯗꯨꯝ ꯁꯥꯕ ꯌꯥꯏꯌꯦ
ꯌꯥꯗꯦ ꯑꯩꯗꯤ ꯂꯣꯏ ꯇꯠꯈ꯭ꯔꯦ ꯂꯣꯏꯅ
ꯗꯤꯈꯡꯗꯦ
ꯀꯩ ꯏꯟꯖꯥꯡ ꯆꯥꯔꯕ
ꯏꯟꯖꯥꯡ ꯌꯥꯝ ꯌꯥꯝꯃꯦ ꯅꯝ꯭ꯔꯥꯒ ꯃꯪꯒꯟꯒ ꯑꯃ ꯏꯔꯣꯜꯂꯦ ꯃꯌꯥ ꯃꯌꯥꯟ ꯇꯧꯔꯒ ꯀꯪꯍꯧ ꯑꯃ ꯉꯧꯔꯦ ꯑꯗꯩ ꯑꯟꯗꯣꯝꯆꯥ ꯕꯂꯥꯍꯣꯏꯗꯒꯤ ꯊꯔꯣꯏ ꯊꯣꯡꯕ ꯆꯨꯞ ꯊꯤꯜꯂꯛꯑꯦ ꯑꯗꯒꯤ ꯍꯋꯥꯏꯖꯥꯔ ꯑꯃ ꯃꯦꯠꯂꯦ ꯑꯗꯒꯤ ꯐꯕ ꯉꯥꯔꯤꯗꯨꯁꯨ ꯑꯃꯨꯛ ꯂꯧꯔꯒ ꯉꯥꯟꯕꯗ ꯑꯗꯨ ꯇꯧꯔꯦ ꯑꯗꯒꯤ ꯃꯣꯔꯦꯒꯤ ꯔꯧ ꯑꯌꯥꯏꯕ ꯃꯆꯥ ꯃꯆꯥꯗꯣ ꯑꯗꯨꯁꯨ ꯂꯧꯔꯦ ꯑꯗꯩ ꯉꯁꯥꯏ ꯅꯨꯡꯗꯤꯟ ꯅꯨꯡꯗꯥꯡꯏꯔꯝꯗ ꯊꯕꯛ ꯁꯨꯕꯁꯤꯡꯒꯤ ꯀꯤꯂꯤꯁꯅꯥ ꯉꯧꯕꯗꯣ ꯑꯗꯨꯁꯨ ꯌꯥꯎꯔꯦ ꯌꯥꯝ ꯌꯥꯝꯃꯦ ꯃꯊꯦꯜꯗꯤ
ꯐꯔ ꯐꯔꯦ ꯍꯥꯎꯅ ꯆꯔꯗꯤ
ꯎꯝ ꯑꯗꯤ ꯏꯔꯣꯝꯕꯗꯗꯤ ꯌꯥꯝ ꯍꯦꯅ ꯆꯥꯗ꯭ꯔꯦ ꯃꯣꯔꯣꯛꯁꯨ ꯆꯥꯅꯤꯡꯗꯦꯅ ꯉꯁꯥꯏ ꯑꯌꯨꯛꯀꯤ ꯎꯇꯤ ꯊꯣꯡꯕꯁꯨ ꯌꯥꯎꯋ ꯑꯗꯨꯁꯨ ꯆꯥꯗ꯭ꯔꯦ ꯑꯩ ꯄꯨꯛ ꯂꯣꯝꯃ ꯅꯦꯅ ꯉꯥꯔꯤ ꯇꯣꯠꯂꯒ ꯈꯔ ꯐꯅꯤꯅ ꯃ ꯇ ꯁꯔ ꯑꯩ ꯅꯪ ꯇꯨꯝꯃꯝꯕꯅꯦꯅ ꯈꯜꯂꯨꯔꯤꯅꯦ
ꯎꯝ ꯑꯩꯗꯒꯤ ꯉꯥꯏꯔꯝ ꯉꯥꯏꯔꯝꯃꯦ ꯐꯣꯟ ꯀꯩꯅꯣ ꯇꯧꯔꯒꯦ ꯀꯩꯅꯣ ꯆꯥꯛꯄꯨ ꯀꯌꯥꯝ ꯀꯨꯏꯅ ꯆꯥꯏꯅꯣ ꯈꯜꯂꯝꯃꯤꯅꯦ
ꯌꯥꯗꯕꯩꯅꯤꯍꯦ
ꯌꯥꯗꯕꯩꯅꯤꯅꯦ
ꯌꯥꯗꯕꯩꯅꯤ ꯃꯤ ꯂꯥꯛꯁꯟꯕꯗꯕꯨ ꯀꯃꯥꯏꯅ
ꯑꯗꯨ ꯍꯪꯉꯔꯑꯣ ꯍꯥꯏꯔꯛꯑꯣ ꯌꯥꯗ꯭ꯔꯣ ꯀꯩꯅꯣꯗ ꯑꯗꯨꯝ ꯇꯧꯔ ꯑꯗꯨꯝ
ꯑꯍꯣꯏ ꯑꯩ ꯁꯣꯏꯈ꯭ꯔꯦ ꯑꯗꯨꯒꯤꯗꯃꯛꯇ ꯉꯥꯛꯄꯤꯒꯅꯤ ꯌꯥꯝ ꯕꯦꯕꯥꯔ ꯂꯩꯇ꯭ꯔꯥ
ꯇꯥꯅꯤꯡꯗꯦꯗ
ꯎꯝ ꯁꯕꯒꯩꯁꯨ ꯇꯧꯒꯦ ꯇꯧꯔꯤꯅꯦ ꯁꯥꯎꯕꯗꯨꯅ ꯍꯦꯟꯅ ꯅꯨꯡꯁꯤ ꯏꯕꯨꯡꯉꯣ
ꯀꯥꯇꯨ ꯀꯥꯔꯟ ꯉꯥꯡꯉꯛ ꯀꯅꯨꯀꯣ
ꯀꯩꯅꯣ ꯁꯥꯎꯕꯗꯨꯒꯤ ꯁꯨꯝ ꯊꯦꯝꯕ ꯑꯣꯏꯅ ꯍꯥꯏꯕ ꯋꯥꯁꯤꯁꯨ ꯀꯥꯇꯨ ꯀꯔ ꯍꯥꯏꯌꯦ ꯅꯪꯅ ꯃꯔꯣꯟꯃ
ꯀꯩꯗꯧꯔꯤꯅꯣ
ꯆꯥꯛ ꯊꯣꯛꯄꯒꯤ ꯐꯝꯃꯤꯅꯦ ꯅꯪ ꯐꯣꯟ ꯇꯧꯒꯦꯅ ꯀꯩꯝ ꯊꯣꯛꯇ꯭ꯔꯤꯌꯦ ꯆꯥꯛꯆꯥꯗꯣ ꯈꯨꯠ ꯍꯥꯝꯃꯤꯅꯦ ꯍꯥꯝꯕ ꯍꯦꯛ ꯂꯣꯏꯕꯒꯅꯦ ꯑꯩꯅ ꯇꯧꯔꯛꯏꯁꯦ
ꯆꯥꯛꯈ꯭ꯔꯥꯕ ꯃꯤꯗꯤ
ꯃꯕꯣꯝ ꯆꯠꯈ꯭ꯔꯦ ꯃꯥ ꯆꯨ ꯆꯠꯈ꯭ꯔꯒꯅꯦ ꯆꯥꯔꯤꯁꯦ ꯃꯥꯁꯨ ꯆꯥꯛ ꯆꯥꯈꯤꯁꯦ ꯍꯥꯏꯕ ꯌꯥꯗ꯭ꯔꯦ ꯃꯣꯏ ꯑꯦꯁ ꯑꯦꯁꯨꯒꯤ ꯕꯣꯜ ꯄ꯭꯭ꯂꯦꯌꯔ ꯃꯌꯥꯝꯗꯨꯒ ꯃꯣꯏ ꯆꯥꯛ ꯇꯧꯔꯤ ꯀꯣꯏꯂꯔ ꯊꯣꯡꯉꯤ ꯑꯗꯨꯢꯗꯨꯒꯤ ꯑꯩ ꯆꯪꯉꯨꯒꯤꯗꯣꯏꯅꯦ ꯌꯥꯎꯗ꯭ꯔꯗꯤ ꯌꯥꯝ ꯐꯖꯗ꯭ꯔꯦꯅ ꯍꯥꯏ ꯑꯗꯨꯒꯤ ꯃꯥꯅ ꯀꯩꯀꯥꯁꯨ ꯂꯣꯏ ꯄꯨꯊꯣꯛꯑꯒ ꯄꯤꯖꯕ ꯃꯥꯅꯦꯕ ꯑꯗꯨꯒꯤ ꯃꯥ ꯌꯥꯎꯗ꯭ꯔꯗꯤ ꯅꯨꯡꯉꯥꯏꯔꯔꯣꯏꯅ ꯑꯗꯨꯅ ꯄꯩꯁꯥ ꯄꯩꯁꯥꯗꯣ ꯀꯩꯅꯣ ꯖꯤꯄꯦꯗ ꯌꯥꯎꯔꯒ ꯄꯩꯁꯥ ꯑꯣꯏꯅ ꯂꯩꯇꯕ ꯑꯗꯨꯗꯒꯤ ꯑꯩꯈꯣꯏꯗ ꯂꯤꯁꯤꯡ ꯃꯉꯥꯃꯨꯛ ꯂꯩꯕ꯭ꯔꯥꯅ ꯍꯪꯕ ꯏꯃꯥ ꯑꯩꯈꯣꯏ ꯗꯥꯅ ꯂꯩꯔꯝꯒꯅꯤꯅ ꯍꯥꯏꯕꯗ ꯃꯥ ꯂꯥꯛꯄ ꯑꯗꯨꯒ ꯄꯩꯁꯥ ꯑꯆꯣꯏꯕꯗꯣ ꯄꯨꯈ꯭ꯔꯦ ꯃꯥꯅ ꯑꯗꯨꯒ ꯖꯤꯄꯦ ꯀꯥꯞꯄꯝꯕꯅꯤꯗ ꯑꯗꯒꯤ ꯃꯥꯅ ꯂꯥꯁꯇ ꯍꯥꯏꯔꯤꯅꯤꯀꯣ ꯑꯩ ꯅꯣꯢꯗ ꯂꯥꯛꯄꯁꯦ ꯄꯩꯁꯥꯁꯨ ꯄꯩꯁꯥꯆꯣꯏꯕ ꯂꯧ ꯂꯥꯛꯄꯁꯦ ꯑꯩ ꯁꯦꯟ ꯇꯤꯡꯉꯦ ꯅ ꯍꯥꯏꯔꯤ ꯍꯌꯦꯡ ꯁꯤꯃꯦꯟ ꯕꯦꯒ ꯇꯔꯥꯃꯉꯥꯃꯨꯛ ꯑꯌꯨꯛꯇ ꯊꯥꯕꯤꯔꯛꯑꯒꯦ ꯅ ꯑꯗ ꯃꯣꯏꯒꯤ ꯇꯥꯡ ꯇꯔꯥꯝꯄꯜꯗ ꯃꯣꯏꯒꯤ ꯎꯁꯣꯞ ꯀꯠꯄꯩꯕ ꯂꯥꯏꯅꯤꯡꯊꯧꯗ ꯑꯗꯨꯗ ꯃꯃꯤꯅ ꯑꯩ ꯂꯐꯣꯏ ꯆꯪ ꯊꯣꯛꯄꯗꯨꯒ ꯁꯤ ꯊꯣꯛꯄꯗꯨꯒ ꯀꯔꯤ ꯀꯩ ꯍꯥꯏꯔꯨꯛ ꯍꯩꯔꯥꯛ ꯈꯔ ꯂꯩꯔꯛꯀꯦ ꯍꯥꯏꯕ ꯂꯩꯔꯛꯀꯅꯨ ꯂꯩꯔꯛꯀꯅꯨ ꯑꯩ ꯂꯩꯒꯦ ꯍꯥꯢꯌꯦ ꯅꯪ ꯅꯣꯢ ꯌꯨꯝ ꯁꯥꯕꯗꯨꯗ ꯑꯣꯏꯅ ꯃꯥꯏ ꯑꯣꯟꯁꯤꯜꯂꯣꯏꯌꯦ ꯑꯗꯨꯒ ꯃꯥ ꯍꯥꯏꯕ ꯀꯣꯏ ꯋꯥꯔꯤ ꯈꯪꯕꯅꯤ
ꯃꯃꯤꯅ ꯌꯥꯅꯤ ꯌꯥꯅꯤ ꯑꯗꯨꯗꯤ ꯑꯩ ꯑꯗꯨꯝ ꯂꯩꯔꯛꯀꯦ ꯅꯨꯡꯉꯥꯏꯇꯦ ꯀꯩꯅꯣꯝ ꯀꯠꯇ꯭ꯔꯗꯤꯅ ꯍꯥꯏꯒꯤꯕꯅꯦ
ꯇꯥꯡ ꯀꯌꯥꯗꯅꯣ
ꯇꯥꯡ ꯇꯔꯥꯝꯄꯜꯗ ꯂꯥꯏꯅꯤꯊꯨ ꯑꯗꯨꯒꯨꯝꯕ ꯃꯌꯥꯝ ꯀꯠꯂꯦꯕ ꯍꯧꯖꯤꯛꯁꯦ ꯐꯕꯨꯗꯤ ꯐꯩ ꯑꯃꯔꯣꯝꯗ ꯁꯨꯃꯥꯡ ꯊꯦꯂꯣꯡ ꯂꯩꯇꯕ ꯃꯌꯥꯝ ꯑꯃ ꯇꯧꯔꯤ ꯃꯌꯥꯝꯁꯦ ꯑꯗꯨꯃꯥꯏꯅ ꯃꯣꯏ ꯑꯩꯈꯣꯏꯒꯤꯁꯨ ꯅꯔꯁꯤꯡꯗꯒ ꯀꯠꯅꯔꯤ ꯃꯌꯥꯝꯁꯦ ꯑꯁꯩꯗ ꯏ ꯅꯛꯄꯗ ꯃꯤ ꯌꯨꯝꯗ ꯀꯠꯆꯕ ꯍꯥꯏꯁꯤꯅꯗꯤ ꯑꯩꯈꯣꯏ ꯏꯁꯥꯗꯁꯨ ꯅꯨꯡꯉꯥꯏꯖꯩꯗꯅ ꯌꯨꯝ ꯂꯣꯝꯗ ꯀꯠꯅꯤꯡꯉꯦꯕ ꯑꯗꯨꯒꯨꯝꯕ ꯀꯠꯄꯗꯣ ꯇꯉꯥꯏ ꯐꯗ꯭ꯔꯒꯕꯨꯗꯤ ꯀꯠꯂꯤꯀꯣ ꯑꯗꯁꯨ ꯌꯨꯝꯗ ꯀꯠꯆꯕꯁꯤꯅ ꯀꯩꯗꯧꯌꯦꯕ
ꯆꯍꯤ ꯈꯨꯗꯤꯡ ꯀꯠꯂꯤꯔꯣ ꯀꯃꯥꯏꯅ ꯇꯧꯔꯤꯅꯣ ꯑꯗꯨꯝ ꯆꯍꯤ ꯆꯍꯤ ꯀꯠꯂꯤꯔꯕ
ꯑ ꯑꯥꯥ ꯃꯣꯏꯒꯤꯗꯣ ꯍꯟꯗꯛꯀꯤꯁꯤꯅ ꯑꯍꯥꯟꯕ ꯑꯣꯏꯔꯝꯒꯅꯤ ꯑꯇꯩ ꯑꯇꯩꯕꯨꯗꯤ ꯃꯌꯥꯝ ꯀꯠꯄꯅꯤ ꯃꯣꯏ ꯃꯥꯍꯩ ꯃꯣꯏ ꯕꯥꯍꯣꯢꯒꯤꯁꯨ ꯃꯌꯥꯝ ꯀꯠꯄꯅꯤꯅ ꯃꯥꯗꯤ ꯇꯔꯄꯣꯟ ꯎꯁꯣꯞꯀꯁꯨ ꯌꯥꯝ ꯀꯠꯄꯅꯤ ꯃꯥꯗꯤ ꯑꯗꯨ ꯃꯩ ꯃꯌꯨꯝꯗꯣ ꯃꯥꯒꯤ ꯃꯥꯒꯤ ꯀꯥꯒ ꯍꯥꯟꯅ ꯑꯃ ꯁꯥꯗꯣꯛꯄꯗꯣ ꯑꯗꯨꯗꯣ ꯂꯣꯏꯔꯀꯥꯟꯗ ꯂꯥꯏꯟꯙꯧ ꯂꯩꯕ ꯀꯥꯗꯣ ꯑꯃꯨꯛ ꯁꯥꯕ ꯍꯧꯔꯤꯌꯦ ꯍꯨꯖꯤꯛ ꯑꯩꯈꯣꯏꯅ ꯅꯥꯟꯅ ꯂꯩꯔꯒ ꯂꯥꯏꯟꯙꯧꯗꯣ ꯂꯥꯏꯟꯙꯧꯅ ꯊꯤꯅ ꯂꯩꯔꯝꯕꯗꯣ ꯀꯩꯁꯨ ꯊꯑꯣꯏꯔꯝꯃꯣꯏ ꯐꯠꯇꯦꯅ ꯍꯥꯏꯔꯝꯃꯤ ꯃꯥꯅ ꯑꯗꯨ ꯁꯥꯕ ꯍꯧꯔꯤ ꯑꯦ ꯑꯩꯈꯣꯏ ꯗꯁꯨ ꯃꯣꯏꯗ ꯑꯩꯈꯣꯏ ꯑꯕꯣꯝ ꯂꯥꯛꯄꯗ ꯃꯥꯅ ꯍꯥꯏꯔꯝꯕ ꯑꯩꯈꯣꯏꯗꯥꯁꯨ ꯑꯩꯅ ꯉꯍꯥꯟ ꯃꯣꯏꯒꯤ ꯂꯒꯦꯖ ꯑꯃ ꯃꯥꯒꯤ ꯂꯒꯦꯖ ꯑꯃ ꯑꯩꯅ ꯄꯨꯕꯅꯦꯕ ꯉꯍꯥꯟ ꯒꯨꯍꯥꯇꯤ ꯆꯠꯄꯗ ꯑꯗꯨꯁꯨ ꯊꯤꯟꯕ ꯑꯗꯨꯁꯨ ꯊꯤꯟꯗꯣꯛ ꯊꯤꯟꯗꯣꯛꯄꯤꯔꯝꯃꯣ ꯑꯩꯈꯣꯏꯗ ꯁꯨꯝ ꯂꯩꯕꯁꯤꯁꯨ ꯋꯥꯏꯁꯨ ꯆꯦꯜꯂꯤ ꯖꯒꯥ ꯆꯤꯟꯕꯅꯤꯅ ꯑꯗꯨꯅ ꯑꯩꯈꯣꯏꯗꯥꯁꯨ ꯊꯤꯟꯕ ꯆꯪꯈꯤꯕ ꯑꯗ ꯑꯩꯈꯣꯏꯗꯥꯅꯁꯨ ꯍꯥꯏꯌꯦꯕ ꯂꯣꯏꯅꯃꯛ ꯁꯤꯗꯣꯛ ꯂꯩꯍꯧꯔꯦ ꯃꯃꯥꯡ ꯊꯪꯕ ꯌꯨꯝꯗꯣ ꯑꯃ ꯂꯣꯏꯕꯗ ꯑꯃꯃꯨꯛ ꯁꯥꯗꯦ ꯃꯥꯜꯂꯤ ꯃꯥꯏꯁꯦꯅ ꯍꯥꯏꯅꯕ ꯑꯗꯨꯒ ꯃꯥ ꯂꯥꯛꯑꯒ ꯑꯃꯨꯛ ꯋꯥꯔꯤ ꯂꯤꯅꯤꯔꯝꯝꯕꯅꯤꯗ ꯑꯩꯈꯣꯏꯅ ꯐꯖꯅ ꯂꯩꯔꯒ ꯂꯥꯏꯅꯤꯡꯙꯧꯗ ꯊꯤꯅ ꯂꯩꯍꯜꯂꯗꯤ ꯂꯥꯏꯙꯧꯅ ꯑꯩꯈꯣꯏ ꯀꯩꯁꯨ ꯆꯥꯜꯂꯔꯣꯏꯅ ꯍꯥꯏꯕ ꯆꯨꯝꯁꯨ ꯆꯨꯝꯃꯤꯕ ꯂꯥꯏꯒꯤ ꯖꯒꯥ ꯑꯗꯨꯝ ꯊꯤꯅ ꯊꯝꯃꯒ ꯑꯩꯈꯣꯏꯅ ꯅꯥꯟꯅ ꯂꯩꯕꯗꯨꯗꯤ ꯐꯠꯇꯦꯗꯅ
ꯅꯣꯏ ꯅꯣꯏ ꯇꯣꯉꯥꯟ ꯇꯣꯉꯥꯟꯕꯝ ꯊꯞꯅꯒꯔꯒꯤ ꯐꯥꯔꯦꯗ ꯌꯥꯝ ꯄꯨꯜꯂ ꯄꯨꯜꯂꯞ ꯂꯩꯕ ꯂꯩꯕꯅꯤꯅ
ꯎꯝ ꯑꯩꯈꯣꯏꯁꯨ ꯁꯤ ꯂꯣꯏꯔꯒꯗꯤ ꯀꯥ ꯁꯟꯖꯤꯠ ꯍꯣꯏꯁꯨ ꯃꯣꯏꯁꯨ ꯌꯥꯝ ꯀꯣꯝꯃꯅꯤꯅ ꯃꯣꯏ ꯂꯩꯗꯣꯏꯁꯦ ꯐꯅ ꯀꯨꯏꯅ ꯁꯥꯗꯕꯕꯨ ꯌꯥꯒꯤꯅꯤ ꯃꯣꯏ
ꯃꯣꯏ ꯌꯨꯝ ꯁꯥꯖꯔꯅꯤ ꯂꯣꯏꯔꯀꯥꯟꯗ
ꯁꯥꯕꯨꯗꯤ ꯃꯣꯏꯁꯨ ꯁꯥꯔ ꯁꯥꯔꯅꯕꯒꯤ ꯂꯣꯏꯅꯃꯛ ꯀꯩꯅꯣ ꯇꯧꯔ ꯂꯩꯔꯕꯅꯤꯗ ꯋꯥꯈꯜ ꯇꯧ ꯂꯩꯔꯕꯅꯤ ꯁꯥꯅꯕꯒꯤ ꯑꯩꯈꯣꯏꯁꯦ ꯂꯣꯏꯔ ꯃꯣꯏ ꯇꯞꯅ ꯁꯥꯔꯛꯑꯅꯤꯕ
ꯃꯣꯏꯕꯨꯗꯤ ꯄꯩꯁꯥ ꯀꯩ ꯀꯩ ꯂꯩꯕꯅꯤ ꯑꯗꯨꯝ ꯊꯨꯅ ꯁꯥꯥꯒꯤꯅꯤꯅꯦ
ꯂꯩꯇꯕꯁꯤꯗꯅꯦ ꯑꯩꯈꯣꯏ ꯄꯨꯏꯅ ꯆꯪꯉꯤꯁꯦ ꯆꯍꯤ ꯑꯃ ꯍꯦꯟꯖꯁꯂꯛꯑꯕꯅꯤ ꯌꯦꯡꯉꯨꯅꯦ ꯅꯍꯥꯟꯃꯨꯛꯀꯤ ꯗꯤꯁꯦꯝꯕꯔꯒꯤ ꯇꯥꯡ ꯃꯉꯥ ꯑꯥ ꯃꯉꯥꯔꯛ ꯇꯧ ꯃꯉꯥ ꯑꯣꯏꯃꯥꯜꯂꯦ ꯗꯤꯁꯦꯝꯕꯔꯒꯤ ꯇꯥꯡ ꯃꯉꯥꯗ ꯍꯧꯕꯅꯦ ꯆꯍꯤ ꯑꯃꯒ ꯊꯥ ꯀꯩꯅꯣ ꯁꯨꯔꯦ ꯊꯥ ꯇꯔꯨꯛ ꯅꯠꯇ꯭ꯔ ꯍꯧꯖꯤꯛꯁꯦ ꯆꯍꯤ ꯑꯃ ꯊꯥ ꯇꯔꯨꯛ ꯁꯨꯔꯦ꯫
ꯃꯣꯏꯅ ꯍꯥꯟꯅ ꯁꯪꯒꯥꯒ꯭ꯔꯦ ꯃꯣꯏ ꯅꯍꯥꯟ ꯍꯥꯏꯌꯦꯗꯥꯏꯅꯦ ꯀꯅꯅ ꯍꯥꯟꯅ ꯌꯨꯝ ꯌꯦꯡꯒꯦ ꯌꯦꯡꯉꯁꯦ
ꯎ ꯎꯝ ꯎꯝ
ꯎ ꯌꯨꯝ ꯁꯥꯕꯗ ꯑꯗꯨꯃꯥꯏ ꯈꯇꯧ ꯀꯩꯅꯣ
ꯀꯩꯁꯨ ꯈꯪꯗꯦꯗ ꯑꯗꯨꯕꯨꯗꯤ ꯂꯩꯕꯒꯤꯅ ꯖꯔ ꯖꯔ ꯂꯣꯏꯁꯤꯟꯈꯤꯕꯅꯤꯗ ꯂꯩꯇꯕꯩꯅ ꯈꯔ ꯇꯞꯐꯧꯕ ꯑꯩꯈꯣꯏꯁꯨ ꯃꯥꯏ ꯉꯝ ꯖꯔꯁꯟꯁꯦ ꯇꯞ ꯇꯞ ꯇꯧꯔꯒ
ꯌꯥꯔꯦ ꯑꯗꯨꯗꯒꯤ ꯀꯩ ꯀꯩ ꯃꯆꯨ ꯁꯪꯕ ꯁꯪꯗꯕ ꯂꯩꯕ ꯌꯥꯅꯤꯡꯉꯥꯏ ꯁꯦꯝꯕ ꯑꯣꯏꯔꯗꯤ ꯐꯖꯅꯤ
ꯃꯥꯅꯤ ꯑꯩꯈꯣꯏꯁꯨ ꯑꯗꯨꯗꯅꯦ ꯂꯥꯏ ꯈꯣꯏꯔꯝꯃꯤꯁꯦ ꯃꯆꯨ ꯃꯃꯦꯟ ꯊꯥꯛꯄ ꯈꯣꯠꯄꯗꯗꯤ ꯀꯣꯟꯅ ꯇꯧꯕ ꯌꯥꯕ ꯉꯥꯛꯇꯅꯤ ꯍꯧꯖꯤꯛꯀꯤ ꯑꯣꯏꯅ ꯑꯩꯈꯣꯏꯅ ꯎꯝ ꯄꯩꯁꯥꯗꯣ ꯂꯩꯇꯕꯅꯤꯅꯀꯣ ꯇꯦꯛ ꯇꯦꯛ ꯇꯧꯔꯒ ꯃꯊꯛ ꯍꯩꯕ ꯍꯩꯗꯕ ꯑꯝꯇ ꯂꯣꯏꯁꯟꯈꯤꯁꯦꯅ ꯅꯠꯇ꯭ꯔꯒꯗꯤ ꯑꯩꯈꯣꯏ ꯌꯣꯠ ꯀꯩꯀꯥ ꯃꯌꯥꯝꯗꯣ ꯑꯝꯇ ꯌꯥꯔꯣꯏꯗꯣꯏꯕ ꯀꯣꯂꯤꯡ ꯆꯥꯥꯁꯜꯂꯒ ꯅꯣꯡꯒꯥꯡ ꯃꯨꯛ ꯆꯥꯏꯕꯗꯣ ꯅꯣꯡ ꯑꯃꯨꯛ ꯆꯨ ꯅꯨꯡꯁꯥ ꯑꯃꯨꯛ ꯁꯥ ꯇꯧꯕꯗꯨꯗ ꯀꯣꯂꯤꯡꯒ ꯂꯣꯏ ꯆꯥꯔꯦ ꯇꯔꯥ ꯄꯨꯜꯂꯤꯕ ꯃꯌꯥꯝꯗꯨ ꯑꯝꯇ ꯌꯥꯗ꯭ꯔꯦꯕ ꯂꯣꯏ ꯍꯟꯗꯣꯏꯅꯦꯕ ꯂꯣꯏ ꯂꯧꯊꯣꯛꯑꯒ
ꯑꯗꯨꯅ ꯁꯥꯠ ꯍꯩꯕꯗꯅꯤ ꯄꯩꯁꯥ ꯌꯥꯝ ꯆꯪꯉꯤꯗꯨ ꯑꯇꯣꯞꯄꯗꯤ ꯆꯦꯛ ꯀꯥꯕ ꯀꯩꯗꯧꯕꯗꯤ ꯀꯨꯏꯁꯨ ꯀꯨꯏꯔꯣꯏ꯫ ꯄꯩꯁꯥꯁꯨ ꯆꯪꯉꯣꯏ ꯃꯣꯏ ꯁꯥꯠ ꯍꯩꯔꯛꯄꯁꯤꯅ
ꯃꯥꯅꯤ ꯁꯤ ꯀꯥꯕꯗꯤ ꯀꯩꯁꯨ ꯀꯨꯏꯄꯣꯟꯗꯦꯗ ꯌꯣꯀꯤ ꯄꯩꯁꯥꯗꯤ ꯀꯩꯁꯨ ꯌꯥꯝ ꯀꯟꯅ ꯌꯥꯝꯗꯧ ꯅꯠꯇꯦꯕ
ꯍꯣꯏ ꯐꯔꯦ ꯐꯔꯦ ꯂꯩꯔꯨꯔꯗꯤ ꯑꯩꯃꯨꯛ ꯊꯝꯒꯤꯒꯦ
ꯍꯣꯏ ꯍꯣꯏ